ꯍꯜꯂꯣ
ꯉꯔꯤꯕ꯭ꯔꯣ ꯀꯃꯥꯏ ꯀꯃꯥꯏ ꯄꯥꯜꯂꯤꯒꯦ
ꯅꯨꯡꯉꯥꯏꯔꯤꯌꯦ ꯍꯣꯏ ꯅꯪꯗꯤ
ꯑ ꯉꯥꯏꯔꯦ ꯍꯥꯏ ꯇꯥꯔꯦ ꯎꯝ
ꯇꯧꯔꯒ ꯂꯩꯕ꯭ꯔꯣ
ꯁꯦꯟꯆꯨꯔꯤꯖꯔ ꯂꯒ ꯂꯌꯦ
ꯑ
ꯄꯥꯏ ꯂꯩ ꯏꯇꯦ
ꯀꯄꯥꯏ ꯂꯩ꯭ꯔꯦ
ꯅꯨꯄꯤꯁꯨ ꯆꯂꯦꯗꯤ ꯐꯒꯗ ꯑꯅꯤꯅꯦ ꯅꯨꯄꯤꯗꯤ ꯌꯨꯝꯗ ꯅꯨꯡꯉꯥꯏꯔꯒ ꯑꯗꯨꯝ ꯐꯝꯅ ꯂꯩ
ꯇꯥꯡ ꯌꯥꯎꯔꯗꯤ ꯀ ꯂꯩꯥꯏꯇ ꯅꯨꯡ ꯁꯤꯗꯤ
ꯁꯤ ꯂꯥꯏꯀꯗꯕꯅꯦꯍꯦ ꯅꯨꯄꯤꯁꯨ ꯅꯨꯄꯤꯁꯨ ꯃꯇꯦꯡ ꯐꯥꯡꯉꯕꯅꯦ ꯎꯝ
ꯀ ꯆ ꯆꯥꯔ꯭ꯔꯣ ꯆꯥꯛ ꯆꯥꯔꯝꯈ꯭ꯔꯅꯤꯅ
ꯎꯝ ꯃꯅꯤꯡꯔꯣ ꯃꯅꯤꯡꯉꯅꯤꯉ ꯁꯥꯔꯖꯔꯗ
ꯑꯣ ꯑꯩꯗꯤ ꯍꯧꯖꯤꯛꯅ ꯆꯥꯔꯒ ꯂꯩꯌꯦ
ꯅꯣꯏꯗꯤ ꯊꯖꯝ ꯇꯧꯔꯒꯦ
ꯍꯥꯏꯗꯥꯎ ꯆꯥꯔꯒꯂꯦ
ꯎꯝ
ꯔꯔꯤꯖꯥꯟ ꯆꯥ꯭ꯔꯅꯦꯗ
ꯑꯁ ꯑꯣꯒꯁꯈꯔꯦꯗ ꯑꯣꯒ ꯆꯔꯦꯕ ꯑꯣ ꯎꯝ ꯀꯩꯗꯧꯔꯝꯅꯣ ꯅꯪꯅꯦ
ꯆꯠꯆꯥ ꯍꯥꯏꯒꯂꯌꯦꯦ
ꯑ ꯀꯩꯅꯖꯥꯡꯅ ꯅꯦꯕ ꯑꯣ ꯑ ꯂꯣꯏꯔꯤꯦ
ꯊꯟꯗꯔꯣ
ꯎꯝ
ꯏꯊꯅꯕꯨ ꯂꯩꯕ ꯅꯨꯡꯉꯥꯏꯕ꯭ꯔꯣꯅꯦ
ꯑꯗꯨꯝ ꯊꯕꯛꯈꯐꯝꯗ ꯂꯩꯔꯒ ꯆꯦꯗ ꯍꯧꯖꯤꯛꯇꯤ ꯆꯥꯔꯣꯏꯕ
ꯑꯩꯁꯨꯨꯂ ꯑꯣꯔ ꯍ ꯏꯊꯟꯗ ꯂꯩꯕ ꯅꯨꯡꯉꯥꯏꯇ꯭ꯔꯗꯤ
ꯆ꯭ꯔꯤꯗ ꯐꯖꯦ ꯅꯠꯇ
ꯏꯊꯟꯗ ꯂꯩꯕ ꯅꯨꯡꯉꯥꯏꯔꯝ꯭ꯔꯣꯏꯍꯦ
ꯃꯐ ꯃꯐꯐꯝꯗꯨ ꯂꯩꯔꯤꯗ ꯃꯤ ꯌꯥꯝ ꯂꯩꯔꯦ
ꯑ ꯁ꯭ꯋꯥꯏꯕꯨꯗꯤ ꯂꯩꯅ
ꯑ
ꯎ ꯅꯣꯏ ꯁꯥꯏ ꯂꯩꯇꯨꯔꯣ ꯅ ꯍꯥꯏꯔꯛꯑꯣ ꯂꯩꯔꯨꯔꯣ
ꯀꯂꯒꯒ ꯍꯥꯏ ꯏꯕꯅꯤ ꯅ
ꯑꯥ
ꯊꯕꯛ ꯃꯐꯝꯗ ꯂꯩꯌꯦ ꯍꯥꯏꯕꯅꯦ ꯇꯥꯕ꯭ꯔꯣ
ꯇꯌꯦꯌꯦ
ꯎꯝ
ꯀꯔꯤ ꯊꯕꯛ ꯇꯧꯔꯤꯕ
ꯎꯝ ꯄꯔ ꯇꯥꯏꯝ ꯆꯧꯅꯅ
ꯍꯥꯥ
ꯑꯗꯨꯝ ꯄꯔꯗꯟ ꯇꯧꯅꯤꯗ
ꯎꯝ
ꯅꯣꯏ ꯁꯟꯇ꯭ꯔꯤ ꯇꯧꯕ ꯃꯤ ꯌꯥꯝ ꯂꯩꯔꯝꯒꯅꯤꯅ
ꯃꯤ ꯎꯃꯔꯤ ꯎꯃꯔꯤ ꯂꯩ
ꯑꯝ
ꯍ ꯄꯥꯏꯂ ꯠꯇꯔꯦ ꯁꯟꯗꯔꯤ ꯂꯩ ꯅꯅ ꯅꯁꯨ ꯂ ꯂꯩꯒꯗꯕ ꯆꯩ ꯐꯛꯗ ꯐꯅꯅ ꯅꯨꯄꯥ ꯈ ꯄꯤꯔꯗꯤ ꯌꯥꯗ꯭ꯔꯦꯅꯦ ꯑꯗꯨꯗꯤ ꯅꯨꯄꯥ ꯍꯥꯟꯅ ꯁꯤꯤꯔꯣ ꯑꯗꯨꯅꯤ
ꯁꯟꯇ꯭ꯔꯤ ꯉꯥꯛꯇ ꯇꯧꯕ꯭ꯔꯣ ꯅꯠꯇ꯭ꯔꯒ ꯁꯟꯇ꯭ꯔꯤ ꯇꯧꯗꯕ ꯅꯨꯃꯤꯠꯇꯤ ꯀꯩꯁꯨ ꯇꯧꯕ꯭ꯔꯣ
ꯍꯥꯥ
ꯑꯗꯨꯝ ꯁꯟꯖꯤ ꯉꯥꯛꯇ ꯇꯧꯔꯒ ꯂꯩꯕ꯭ꯔꯣ ꯅꯠꯇ꯭ꯔꯒ ꯑꯇꯣꯞꯄ ꯀꯔꯤ ꯀꯔꯤꯒꯨꯝꯕ ꯇꯧꯕ꯭ꯔꯣꯕ ꯁ ꯀꯥꯎꯗ꯭ꯔꯗꯦ
ꯁꯇ꯭ꯔꯤꯁꯨ ꯆꯧꯕꯤ ꯊꯕꯥ ꯇꯧꯁꯨ ꯆꯧꯕꯤ ꯑꯁꯨ ꯎꯝ ꯏꯆꯗ ꯍꯕꯅꯤꯗ ꯑꯗꯣ
ꯍ ꯑꯩꯈꯣꯏ ꯈꯨꯟꯗꯁꯨ ꯇꯧꯋꯦꯗ ꯑꯗꯨꯝ ꯁꯟꯗꯦꯕꯨꯗꯤ ꯑꯗꯨꯝ ꯑꯦꯛꯆꯦꯟꯖ ꯇꯧꯅꯔꯒ ꯀꯣ
ꯎꯝ ꯔꯣꯡꯃꯩ ꯅꯠꯇꯔꯣꯅ
ꯔꯣꯃꯩ ꯅꯦ
ꯃꯥꯂꯤꯗ
ꯔꯣꯡꯃꯩ ꯅꯠꯇꯦ ꯍꯦ ꯂꯥꯡꯃꯩꯅꯦ
ꯌꯦꯡꯃꯩꯔꯣ
ꯎꯝ
ꯂꯦꯡꯃꯥꯥꯩ ꯑꯁ ꯂꯦꯡꯃꯩꯅ ꯑꯍꯥꯟꯕꯅꯤ ꯀꯩꯁꯨ ꯇꯞꯇꯦ ꯌꯦꯟꯁ ꯅꯕ꯭ꯔꯣ
ꯑꯥ
ꯃꯒꯥ ꯆꯁꯅꯂꯣ
ꯍꯥ
ꯁꯟꯅꯗꯦꯗ
ꯎꯝ ꯊꯕꯛ ꯇꯧꯕꯅꯤꯅ ꯅꯥꯗꯔꯁꯨ ꯌꯥꯏꯅ
ꯉꯥꯡꯕꯁꯨꯨ ꯍꯩꯔꯦꯗ
ꯎꯝ ꯅꯨꯡꯉꯥꯏꯕ꯭ꯔꯣ ꯊꯕꯥ ꯀꯗ
ꯑꯥ ꯑꯗꯨꯝ ꯅꯨꯡꯉꯥꯢ
ꯎꯝ ꯀꯔꯤ ꯊꯕꯛ ꯇꯧꯔꯤꯕ
ꯍꯣꯇꯦꯜꯗꯅꯤꯗ
ꯃꯤꯗꯤꯑꯣ ꯀꯣꯜꯇꯧꯕ ꯌꯥꯔꯗꯤ ꯐꯒꯗꯕꯅꯤ
ꯑ ꯁꯛꯇꯣ ꯎꯅꯤꯡꯉꯦꯕ
ꯏꯁꯥꯛ ꯎꯔꯒ ꯅꯪ ꯀꯔꯤ ꯇꯧꯒꯦꯕ꯭ꯔꯣ
ꯅꯪ ꯁꯛꯎꯨꯔꯗꯤ ꯄꯥꯝꯕ ꯍꯧꯔꯅꯤꯕ ꯌꯥꯗꯕ꯭ꯔꯣ ꯑꯗꯨꯒꯨꯝꯕ ꯌꯥꯗꯕ꯭ꯔꯣ ꯁꯤꯡꯒꯜꯔ ꯅꯠꯇ꯭ꯔꯒ ꯑꯁ ꯇꯪꯁꯤꯂꯣꯏ ꯃꯤꯒꯤ ꯕꯤꯠ ꯂꯣꯏꯅ ꯀꯥꯏꯌꯦ ꯅꯪꯁꯤꯁꯨ
ꯎ ꯅꯪ ꯋꯥꯈꯜꯅꯒ ꯇꯧꯔꯤ ꯌꯥꯗ꯭ꯔꯣ ꯌꯥꯏ ꯂꯥꯛ ꯎꯝ
ꯅꯣꯏ ꯁꯟꯇꯔꯤ ꯇꯥꯕꯁꯨ ꯅꯨꯡꯉꯥꯏꯔꯝꯒꯅꯤꯅ ꯑꯗꯨꯝ ꯅꯣꯏ ꯃꯔꯨꯞꯁꯤꯡꯒ ꯄꯨꯜꯂꯂꯩ ꯑꯗꯨꯅ
ꯑ ꯅꯨꯉꯥꯏ ꯀꯥꯂꯨꯝ ꯇꯥꯕ꯭ꯔꯣ
ꯀꯔꯤ ꯍꯥꯢꯕꯅꯣ
ꯑꯩꯅ ꯋꯥ ꯉꯥꯡꯕꯗ ꯅꯪ ꯇꯥ꯭ꯔꯣ
ꯑꯗꯨꯦ ꯑꯃꯨꯛ ꯀꯌ
ꯍꯣꯏ ꯇꯥꯗ꯭ꯔꯕꯗꯣ ꯐꯕꯅꯦ ꯑꯩꯗ ꯑ
ꯑꯩ ꯃꯅꯨꯡꯗ ꯆꯥꯡꯉꯨꯕ ꯑꯗꯨꯒꯤ ꯇꯥꯗ꯭ꯔꯦ ꯐꯔꯦ ꯍꯥꯏꯞꯅ
ꯎꯝ ꯅꯣꯏ ꯁꯥꯏꯠ ꯂꯩꯔ ꯍꯥꯏꯕꯅꯤꯅ
ꯑꯁ ꯌꯥꯔꯦ ꯇꯃ ꯍꯂ ꯀꯗ
ꯑꯦꯁ ꯇꯥꯅꯤ ꯂꯩꯁ ꯁꯤꯡ ꯃꯔꯤꯗꯣ ꯇꯥꯔꯛꯀꯅꯨ ꯇꯥꯅꯤꯡꯗꯨꯗ ꯑꯁ ꯅꯪꯁꯨ ꯐꯖꯥꯔꯝ ꯃꯅꯤꯗ ꯐꯜꯗ ꯍꯖꯥꯄꯅ
ꯑꯗꯨꯗ
ꯀꯆꯥ ꯀꯗ ꯍꯥꯏꯕꯅꯤ
ꯑꯗꯨꯗꯦ
ꯑ ꯄꯚꯠ ꯑꯣꯏꯅ ꯂꯧꯊꯣꯛꯎꯒꯦꯗ ꯅꯪꯒꯤ ꯅꯝꯕꯔꯗꯣ
ꯌꯥꯔꯗꯥ
ꯌꯥꯗꯔ
ꯌꯥꯗꯦ
ꯌꯥꯗꯦ
ꯑꯥ
ꯀꯩꯒꯤ ꯑ
ꯑꯗꯨꯝ ꯌꯥꯂꯦ ꯈꯪꯗꯦ ꯀꯔꯤꯅ
ꯑꯩꯗꯤ ꯅꯪꯒꯤ ꯈꯣꯟꯖꯦꯜ ꯇꯥꯕꯗ ꯄꯥꯝꯕ ꯍꯧꯔꯤ
ꯌꯥꯔꯦ ꯀꯅ ꯆꯩ ꯇꯔꯥ
ꯑ ꯁꯍꯤ ꯆꯥꯔꯁꯨ ꯅꯪ ꯈꯨꯨꯗ ꯆꯥꯔꯁꯨ ꯀꯩꯁꯨꯨꯀꯥꯏꯗꯦꯅꯤ
ꯁꯤ ꯁꯤ
ꯑ
ꯅꯣꯏꯗꯤ ꯁꯟꯇ꯭ꯔꯤ ꯄꯨꯡ ꯀꯌꯥꯐꯥꯎ ꯇꯧꯒꯦꯔꯣ
ꯄꯨꯡꯁꯥꯏ
ꯎꯉꯥꯄꯥꯎ
ꯐꯥꯏꯚ ꯑꯗꯨꯋꯥꯏꯗ ꯑꯃꯨꯛ ꯃꯤ ꯑꯃ ꯆꯦꯟ ꯇꯧꯅꯦ
ꯑ ꯍꯤꯡꯁꯨꯨ ꯇꯥꯎꯒꯅꯤꯒ
ꯍꯣꯏ ꯅꯨꯡꯗꯥꯡꯗꯁꯨ ꯇꯧꯒꯅꯤ ꯅꯣꯡꯉꯥꯜꯁꯨ ꯇꯧꯒꯅꯤ ꯑꯗꯨꯝ ꯇꯧꯔꯨꯅꯦ
ꯍꯥꯎꯕꯨ ꯊꯗ ꯁ ꯃꯥꯏ ꯇ
ꯎꯝ ꯑꯩꯈꯣꯏ ꯏꯅꯥꯎꯁꯤꯡꯕꯨ ꯀꯟꯗ꯭ꯔꯗꯤ ꯀꯅꯥꯗ ꯀꯟꯗꯣꯏꯅꯣ
ꯑ
ꯀꯟꯅꯒ ꯃꯨꯗꯧꯔꯗꯤ ꯏꯗ ꯑꯣꯏꯅ
ꯐꯦ
ꯎ
ꯅꯣꯏꯔꯣꯝꯗꯁꯨ ꯏꯔꯥꯡ ꯀꯟꯕ꯭ꯔꯣ
ꯅ ꯑꯣ ꯀꯜꯂꯦ
ꯑ
ꯏꯔꯥꯡ ꯀꯜꯂꯤꯔ ꯍꯥꯏꯔꯒ ꯌꯨꯒꯤ ꯏꯔꯥꯡꯅ ꯍꯦꯟꯅ ꯀꯜꯂꯤ
ꯑ ꯂꯣꯏꯔꯦꯗ
ꯑꯁ ꯌꯥꯁꯦꯛꯁꯤ ꯀꯨꯝꯕꯥ ꯑꯣꯔꯤꯣ ꯍꯥꯏꯌꯨꯅꯨ ꯍꯥꯏꯅꯦ ꯏꯃꯥ ꯄꯥꯕꯨꯡꯅ
ꯃ ꯑꯗꯨꯗꯤ
ꯎꯝ
ꯍ ꯈꯨꯣꯟꯗ ꯁ ꯌꯨ ꯊꯥꯐꯝ ꯃꯤ ꯌꯥꯝꯕꯖꯥꯠꯅꯤꯅꯦ ꯑꯗꯨꯗꯤ
ꯎꯝ ꯑꯩꯈꯣꯏꯅ ꯇꯥꯟꯅꯔꯒ ꯐꯨꯕ ꯁꯦꯒꯥꯏꯕ ꯍꯥꯎ ꯃ ꯀꯥꯏꯅ
ꯖꯤ ꯇꯝꯗꯔ ꯐꯠꯇꯕꯅꯤꯅ ꯈꯔ ꯐꯠꯇꯕꯅ ꯐꯩꯔꯦ ꯌꯦ ꯇꯅ ꯑꯗꯨ ꯅꯦ
ꯐꯨꯟꯗꯔꯣꯅ
ꯑꯩ ꯈꯨꯟꯗ ꯅꯠꯇꯦ
ꯑꯣ ꯑꯩꯒꯤ ꯌꯨꯝꯗ ꯑꯩ ꯌꯨꯝꯗ ꯂꯩ ꯍ꯭ꯔꯣ ꯂꯩꯗꯤ ꯂ ꯌꯥꯔꯒ
ꯂ ꯌꯦꯅꯤꯗ
ꯃꯥꯅꯣ
ꯃꯥꯜꯦ ꯃꯜꯦꯅ ꯃꯤ ꯌꯥꯝ ꯈꯥꯏꯕ ꯈꯦꯔꯥꯅ
ꯍꯧꯖꯤ ꯑꯩ ꯌꯨꯝꯗ ꯂꯥꯛꯑꯀꯥꯟꯗ ꯅꯪ ꯂꯩꯔꯝꯗꯤ ꯐꯔꯅꯤꯗ
ꯎꯝ
ꯐꯒ꯭ꯔꯗ
ꯟꯖꯥꯡ ꯍꯤꯟꯖꯥꯡꯒꯗꯣ ꯍꯤꯟꯖꯥꯡꯒ ꯑꯍꯥꯎꯧꯕ ꯊꯣꯡꯔꯔꯒ
ꯑꯥ
ꯏꯟꯁꯥꯡ ꯀꯁꯦ ꯑꯍꯥꯎꯕ ꯊꯣꯡꯉꯒ ꯂꯩꯔꯝꯒꯗꯕꯅꯦꯕ
ꯑꯣ ꯑꯗꯨꯅꯦꯕ ꯑꯁ ꯅꯨꯡꯁꯤꯕꯤ ꯀꯥꯏꯅꯣꯅꯦ ꯍꯥꯏ ꯑ
ꯁꯨ ꯑ ꯈꯔꯅꯒꯗ
ꯁꯔ ꯑ ꯎꯝ ꯑꯁ ꯏꯅꯥ ꯏꯆꯤꯟ ꯏꯅꯥꯎꯁꯤꯡꯅ ꯒ꯭ꯔꯤ ꯇꯧꯋꯦ ꯃꯥꯏ ꯁꯥꯎ ꯌꯥꯗ ꯍꯦ
ꯁꯥꯗꯦꯗ ꯁꯥꯗꯗ
ꯅꯣꯏꯗ ꯐꯥꯒꯤ ꯇꯧꯗ꯭ꯔꯒ ꯀꯅꯥꯗ ꯇꯧꯗꯣꯏꯅꯣꯅꯦ
ꯎꯝ
ꯂꯧꯎꯔꯀꯥꯟꯗꯤ ꯂꯣꯏꯔꯦꯗꯤ
ꯍ ꯍ ꯅ ꯍꯨ ꯌꯥꯝꯅꯨꯡꯉꯥꯏꯕ ꯃꯥꯂꯦꯅꯤꯁꯤ
ꯅꯨꯡꯉꯥꯏꯗꯗꯔꯗ ꯅꯨꯡꯉꯥꯏ ꯍꯥꯏꯕꯔꯦ
ꯍ
ꯇꯧꯅꯤꯡꯗ꯭ꯔꯕ꯭ꯔꯣ ꯑꯣꯣ ꯇꯧꯅꯤꯡꯗ꯭ꯔꯣꯣ
ꯀꯣ ꯇꯧꯔꯤꯁꯤꯗꯤ ꯀꯔꯤꯅ ꯀ ꯇꯅꯤꯡ꯭ꯔꯣꯒ ꯀꯂ
ꯑꯗꯨ ꯅꯪꯒꯤꯗꯣ ꯅꯕꯨꯛ ꯐꯠꯇꯕꯣ ꯑꯗꯨꯣ ꯈꯪꯉꯤꯕ ꯑꯅꯤꯡꯗꯕꯒꯨꯝ